ꯍꯜꯂꯣ
ꯍꯜꯂꯣ
ꯇꯥꯔꯕꯣ
ꯑꯥ ꯍꯧꯖꯤꯛꯇꯤ ꯐꯖꯅ ꯇꯥꯔꯕ
ꯑꯧ ꯇꯥꯔꯦ ꯀꯩꯗꯧꯔꯒꯦ
ꯀꯩꯅꯣ ꯑꯗꯨꯛ ꯊꯦꯡꯅ ꯆꯥꯛ ꯆꯪꯒꯗ꯭ꯔꯥ ꯅꯞꯄꯗꯤ
ꯀꯩꯗꯧꯔꯝꯃꯤꯕ ꯅꯣꯏ
ꯍꯥ ꯄꯩꯁꯥ ꯀꯌꯥꯝ ꯁꯥꯠꯇꯣꯛꯑꯦ
ꯅꯨꯡꯗꯤꯟꯒꯤ ꯀꯩ ꯀꯩ ꯆꯔꯒꯦ
ꯄꯩꯁꯥ ꯀꯌꯥꯝ ꯁꯠꯇꯣꯛꯎꯒꯦ ꯍꯥꯏꯕ
ꯆꯥꯒ ꯊꯛꯑꯕꯣ
ꯇꯥꯕꯔꯥ ꯑꯩ ꯍꯥꯏꯁꯦ
ꯇꯥꯕ꯭ꯔꯣ
ꯍꯜꯂꯣ